ꯅ ꯍꯥꯥ
ꯇꯥꯏꯀꯣ
ꯇꯔ
ꯇꯥꯏ ꯀꯣ
ꯎꯝ ꯇꯥꯏꯌꯦ
ꯃꯥꯏ ꯕꯣꯏꯁꯦ ꯌꯥꯝ ꯇꯞꯅ ꯊꯥꯕ ꯍꯥꯏ ꯕꯣꯏꯁꯦ ꯌꯥꯝ ꯇꯁꯦꯡꯅ ꯣꯏꯁꯦ ꯌꯥꯝ ꯇꯞꯅ ꯇꯥꯕꯅꯤ
ꯐꯩꯅ ꯅꯠꯇꯦ
ꯆꯥꯛ ꯆꯕꯣ
ꯆꯔꯦ
ꯀꯩ ꯃꯊꯦꯜ ꯆꯥꯔꯦ
ꯃꯥꯏꯔꯦꯟ ꯃꯅꯥ ꯅꯪꯗꯤ ꯄꯝꯀꯤꯟ ꯂꯤꯐ
ꯌꯥꯝꯅꯩꯔꯦꯅꯦ ꯑꯗꯨꯗꯤ ꯑꯍꯥꯎꯕ ꯆꯁ ꯑꯍꯥꯎꯕꯁ ꯍꯥꯏꯅꯦ
ꯅꯪꯗꯦ ꯂ
ꯗ ꯉꯝꯃꯤꯅꯣ
ꯇꯨꯝꯃꯦ ꯑꯩꯗꯤ ꯇꯨꯝꯃꯦꯕ ꯍꯥ ꯅꯪꯅ ꯈꯨꯠ ꯅꯁꯥ ꯌꯥꯝ ꯂꯦꯡꯉꯦ ꯇꯨꯝꯃꯦ ꯍꯥꯏꯕ
ꯑꯣ ꯑꯣ ꯇꯨꯝꯃꯦ ꯍꯥꯏꯕ ꯌꯥꯝ ꯉꯟꯅ ꯇꯨꯝꯃꯤꯟꯅ
ꯑꯁꯤꯅꯤ ꯑꯁꯤꯅꯤ ꯍꯣꯁꯇꯦꯜ ꯂꯥꯏꯐꯁꯤꯗꯤ
ꯍꯣꯔꯦꯟꯗꯤ ꯆꯨ ꯆꯨꯠ ꯂꯩꯔꯤꯅꯦ
ꯍꯌꯦꯡ ꯍꯌꯦꯡ ꯄꯨꯡ ꯃꯉꯥꯗ ꯍꯧꯒꯠꯇꯣꯏꯅꯦ ꯇꯥꯕ꯭ꯔꯣ
ꯋꯥ ꯍꯪꯈꯤꯕ꯭ꯔꯥ
ꯇꯥꯕ꯭ꯔꯣ ꯍꯪꯉꯦ ꯅꯪꯅ ꯈꯨꯠ ꯅꯁꯥ ꯌꯥꯝ ꯂꯦꯡꯉꯦ
ꯄꯦ ꯐꯣꯟ ꯃꯅꯥꯛꯇ ꯈꯔ ꯅꯛꯁꯜꯂꯛꯑꯣ
ꯐꯣꯟ ꯃꯅꯥꯛꯇꯅꯦ
ꯅꯠꯇ꯭ꯔ ꯐꯣꯟꯗꯣ ꯌꯥꯝ ꯅꯛꯄꯩꯔꯗꯤ ꯈꯪꯗꯦ ꯅꯪ ꯚꯣꯏꯁꯇꯣ ꯌꯥꯝ ꯊꯤ ꯇꯞꯄꯅꯤꯅ
ꯅꯪꯁꯨ ꯅꯈꯨꯠ ꯅꯁꯥ ꯌꯥꯝ ꯂꯦꯡꯉꯦ
ꯑꯩ ꯅꯍꯁꯦ ꯄꯪꯕꯩꯔꯥ ꯈꯪꯗ꯭ꯔꯦ
ꯅꯪꯗꯤ ꯆꯥꯛ ꯆꯥꯔꯕꯣ
ꯇꯥꯔꯦ
ꯀꯔꯦꯟꯁꯥꯡ
ꯌꯦꯟꯁꯥꯡꯗꯤ ꯍꯥꯎꯋꯏꯗ ꯆꯥꯁ
ꯑꯦꯁ ꯑꯩꯅ ꯍꯥꯎꯇꯦ ꯍꯥꯏꯕ꯭ꯔꯥꯅꯦ
ꯉꯁꯤꯗꯤ ꯑꯩꯒꯤꯡ ꯕꯣꯏꯂꯔ ꯃꯆꯥ ꯑꯝꯇ ꯁꯥꯏ
ꯕꯅꯔ ꯃꯆꯥ
ꯍꯌꯦꯡꯗꯒꯤꯩꯗꯤ ꯃꯤꯁ ꯑꯃ ꯑꯣꯏꯕ ꯆꯠꯂꯅꯤ ꯅꯠꯇ꯭ꯔꯥ
ꯆꯠꯂꯅꯤ ꯎꯄꯥꯏ ꯂꯩꯇꯦ
ꯁꯨꯒ ꯃꯤꯁꯀꯅ ꯆꯊ ꯄꯛꯇ ꯋꯥꯅꯦꯗ
ꯄꯛꯄ ꯃꯤ ꯉꯥꯛꯇꯅ ꯃꯤꯁ ꯇꯧꯕ ꯌꯥꯕ꯭ꯔꯥꯅꯦ
ꯅꯠꯇꯗꯣ ꯃꯤ ꯌꯥꯝ ꯃꯁꯤꯗ ꯍꯥꯏꯕ
ꯎ
ꯇꯉꯣꯗꯒꯤ ꯌꯥꯝ ꯊꯤꯅ ꯁꯥꯟꯅꯕꯤꯑꯕ
ꯍ ꯑꯩ ꯁꯥꯟꯅꯕ ꯍꯩꯇꯦ ꯑꯩ ꯃꯤꯉꯣꯟꯗ ꯁꯅꯕ ꯍꯩꯇꯦ ꯃꯤꯉꯣꯟꯗ ꯑꯩ ꯁꯥꯟꯅꯕ ꯍꯩꯇꯦꯕ
ꯑꯗꯨ ꯑꯗꯥ ꯈꯪꯗ꯭ꯔꯦ ꯃꯥꯅꯒ ꯑꯩꯉꯣꯟꯗꯒ ꯄ꯭ꯔꯦꯌꯦꯡꯀ ꯇꯧꯁꯜꯂꯛꯑꯦꯕ
ꯈꯣꯏꯖꯦꯔꯣ ꯀꯔꯝꯍꯥꯏꯅ ꯇꯧꯒꯦ ꯑꯩꯉꯣꯟꯗꯁꯨ ꯂꯤꯔꯛꯑꯣ
ꯀꯔꯤ ꯄꯁꯤꯦꯗ
ꯀꯃꯥꯏꯅ ꯇꯧꯒꯦꯕ ꯑꯩꯉꯣꯟꯗꯁꯨ ꯂꯤꯌꯣꯕ
ꯑꯁ ꯂꯩꯅꯤꯡꯉꯦ
ꯌꯦꯁ ꯏꯀꯥꯏꯕꯒꯤ ꯑꯣꯏꯔꯝꯃꯅꯦ
ꯋꯥ ꯌꯥꯝ ꯋꯥ ꯌꯥꯝ ꯄꯦꯄꯥ ꯄꯦꯄꯥ ꯉꯥꯡꯕ ꯑꯃꯨꯛ ꯃꯥꯡꯒꯅꯤ
ꯃꯥꯒꯤ ꯄ꯭ꯔꯦꯡꯗ ꯅꯪ ꯅꯥꯊꯨꯔꯕꯣ
ꯍꯅꯦ ꯅꯣꯏꯗꯤ ꯑꯗꯨꯃꯥꯏꯅ ꯍꯥꯏꯅꯕ ꯃꯥꯜꯂꯦꯅ ꯑꯩꯒ ꯑꯗꯨꯃꯥꯏꯅ ꯇꯧꯋꯦ ꯈꯣꯠꯂꯦ ꯃꯥꯅ ꯉꯁꯥꯏ ꯋꯥꯔꯤ ꯂꯣꯏ ꯂꯤꯌꯦꯕ
ꯅꯠꯇꯦ ꯑꯩ ꯑꯩꯅ ꯍꯥꯏꯕ
ꯅꯪꯅ ꯑꯩꯉꯣꯟꯗ ꯌꯥꯝ ꯊꯤ ꯀꯩꯅꯣ ꯇꯧꯕꯩꯇꯥꯔꯦ ꯃꯆꯤꯟ ꯀꯟꯕꯅꯤ ꯈꯣꯠꯄꯅꯤ ꯎꯝ ꯅꯪ
ꯄꯦꯛꯠ ꯑꯩꯅ ꯑꯩꯅ ꯍꯧꯕ ꯅꯠꯇꯦ ꯃꯥꯗꯣ ꯅꯪꯅ ꯀꯔꯤ ꯚꯣꯇꯔ ꯀꯥꯔꯠ ꯍꯥꯏꯕ꯭ꯔꯥ ꯅꯪ ꯃꯉꯣꯟꯗ ꯊꯥꯔꯛꯑꯦꯗꯣ ꯃꯥꯅ ꯂꯤꯕ ꯍꯧꯅꯦ ꯅꯨꯄꯥ ꯑꯃ ꯑꯩꯉꯣꯟꯗ ꯐꯣꯟ ꯇꯧꯔꯛꯑꯦ ꯑꯗꯨ ꯈꯨꯟꯗꯒꯤꯅꯦ ꯍꯥꯏꯔꯛꯑꯦ ꯑꯩꯅ ꯊꯥꯖꯗꯦ ꯍꯥꯏꯔꯒ ꯃꯥꯅ ꯑꯗꯣ ꯊꯥꯔꯛꯑꯦꯅ ꯃꯥꯅ ꯍꯥꯏꯔꯛꯑꯦ ꯑꯗꯨꯗꯩꯗꯤ ꯑꯩꯁꯨ ꯑꯩꯉꯣꯟꯗꯁꯨ ꯅꯪꯟꯅ ꯑꯃꯨꯛ ꯊꯥꯔꯛꯏꯗꯨ ꯗꯤ ꯑꯗꯨꯒ ꯑꯣ ꯃꯥ ꯑꯣꯏꯔꯝꯒꯅꯤ ꯑꯩꯈꯣꯏ ꯏꯆꯦꯅ ꯀꯩꯅꯣ ꯊꯥꯔꯛꯑꯦ ꯍꯥꯏꯕꯗꯣ ꯑꯗꯨ ꯑꯗꯨꯗ ꯑꯩꯅ ꯅꯦꯠꯋꯥꯛꯃꯨꯛ ꯐꯥꯕ
ꯑꯩꯅ ꯅꯆꯦꯗꯨꯗ ꯈꯤꯇꯪ ꯈꯥꯏꯕꯤꯕ ꯈꯪꯕ꯭ꯔꯥ
ꯏꯁ
ꯑꯩꯅ ꯑꯁ ꯀ ꯇꯧꯕ ꯌꯥꯔ ꯗ ꯆꯦꯒꯤꯗꯃꯛꯇ ꯑꯩ ꯀꯩꯅꯣ ꯇꯧꯔꯒꯦ ꯀꯣ ꯑꯃꯨꯛ ꯅꯧ ꯇꯧꯔꯛꯑꯒꯦ ꯈꯣꯠꯀꯦ ꯑꯩꯅ ꯍꯥꯏꯕꯤꯕ ꯃꯥ ꯑꯗꯨ ꯂꯤꯁ
ꯁꯤ
ꯍꯨꯝ
ꯍꯩꯍꯥ
ꯍꯥꯏꯅꯤꯡꯗꯦ ꯍꯥꯏꯅꯤꯡꯡꯗꯦ ꯀꯣ ꯍꯥꯏꯅꯤꯡꯗꯦ
ꯅꯚꯅꯤ ꯆꯞ ꯃꯥꯟꯅꯩ ꯆ ꯆꯤꯟ ꯀꯟꯕꯁꯦ ꯆꯞ ꯃꯥꯟꯅꯩꯑꯕ ꯑꯃꯅꯁꯨ ꯍꯦꯟꯗꯦ ꯑꯃꯅꯁꯨ ꯇꯥꯗꯦ ꯑꯃꯅꯁꯨ ꯍꯦꯟꯗꯦ ꯑꯃꯅꯁꯨ ꯇꯥꯗꯦ ꯅꯚꯅꯤ ꯆꯤꯟꯁꯦ ꯆꯞ ꯃꯥꯟꯅꯩꯑꯕ
ꯑꯣ ꯑꯃꯅꯁꯨ ꯍꯦꯟꯗꯦ ꯑꯃꯅꯁꯨ ꯇꯥꯗꯦ ꯍꯥꯏꯕ
ꯎꯝ
ꯐꯖꯩ ꯃꯗꯨꯃꯗꯤ ꯑꯩ ꯌꯥꯅꯤꯡꯉꯤ
ꯈꯨꯠ ꯁꯥꯥꯗ ꯌꯧꯔꯛꯀꯅꯨꯀꯣ ꯍꯌꯦꯡꯋꯥꯏ ꯊꯦꯡꯅꯔꯀꯥꯟꯗ ꯍꯨꯝ
ꯑꯗꯣ ꯑꯩꯗꯤ ꯃꯥ ꯃꯁꯛꯁꯨ ꯈꯪꯗꯦ
ꯈꯪꯉꯣꯏ ꯍꯞꯇꯥ ꯑꯃ ꯍꯦꯟꯅ ꯂꯩꯕꯅꯤ ꯅꯣꯏ ꯂꯩꯀꯥꯏꯗ
ꯍꯥꯥ
ꯑꯗꯨꯝ ꯇꯣꯏꯅ ꯂꯥꯛꯄꯅꯦꯕ ꯅꯣꯏ ꯂꯩꯀꯥꯏꯗ ꯅꯪꯅ ꯑꯣ ꯃꯥꯗꯣ ꯀꯩꯅꯣ ꯇꯧꯗꯕꯒꯤꯅꯦ ꯈꯪꯗ꯭ꯔꯤꯗꯣ ꯎꯝꯝ ꯀꯩꯅꯣ ꯇꯧꯔꯗꯤ ꯗꯤꯁꯦꯝꯕꯔꯗꯨꯒꯨꯝꯕꯗꯣ ꯑꯩꯈꯣꯏꯁꯨ ꯂꯥꯛꯀꯅꯤꯗ ꯑꯕꯣꯛ ꯈꯣꯏꯗ
ꯑꯗꯨ ꯑꯗꯥ ꯈꯪꯗꯦ ꯑꯩꯅ ꯍꯥꯏꯕꯅꯦ ꯃꯉꯣꯟꯗ ꯆꯦ ꯕꯦꯟ ꯕꯦꯟ ꯌꯥꯝ ꯍꯣꯡꯅ ꯂꯩꯀꯣ ꯑꯩꯈꯣꯏ ꯂꯩꯀꯥꯏꯗ ꯑꯩꯅ ꯍꯥꯏꯕꯅꯦꯀꯣ
ꯁꯤ ꯑꯩ ꯀ ꯚꯦꯟ ꯍꯥꯏꯔꯒ ꯀꯩꯅꯣ ꯑꯣꯏꯅ ꯅꯤꯡꯁꯤꯡꯉꯦ ꯃꯦꯖꯤꯛ ꯒꯥꯔꯤꯗꯣ
ꯑꯥ
ꯑꯩ ꯑꯗꯨ ꯃꯦꯖꯤꯛ ꯘꯔꯤꯗꯣ ꯃꯁꯛ ꯈꯪꯕ ꯀꯨꯏꯗ꯭ꯔꯤꯅꯦ
ꯐꯖꯩ ꯃꯦꯖꯤꯛ ꯌꯦꯡꯅꯤꯡꯕ꯭ꯔꯥ ꯍꯥꯏꯔꯒ ꯃꯦꯖꯤꯛ ꯒꯥꯔꯤ
ꯎꯪ ꯑꯗꯨ ꯑꯗꯣ ꯃꯤꯝꯁ ꯎꯕ ꯃꯇꯝꯗꯅꯦ ꯑꯩ ꯃꯦꯖꯤꯡꯒꯔꯤ ꯈꯪꯕꯅꯤ ꯑꯗꯨ ꯇꯨ ꯊꯥꯎꯖꯟ ꯇ꯭ꯋꯦꯟꯇꯤ ꯐꯣꯔꯒꯨꯝꯕ ꯑꯣꯏꯔꯝꯒꯅꯤ ꯑꯗꯨꯗ ꯑꯩ ꯀꯩꯅꯣ ꯀ꯭ꯂꯥꯁ ꯂꯣꯏꯔꯒ ꯑꯩꯅ ꯈꯣꯏ ꯏꯆꯦ ꯃꯅꯥꯛꯇ ꯏꯟꯁꯥꯡ ꯊꯤꯟꯕ ꯆꯠꯂꯨꯈꯤꯒꯦ ꯍꯥꯏꯅ ꯀꯩꯅꯣ ꯃꯣꯏꯒꯤ ꯄꯥꯔꯀꯤꯡꯗ ꯂꯥꯛꯄ ꯃꯦꯖꯤꯛ ꯒꯔꯤ ꯎꯕ꯭ꯔꯥꯅ ꯀꯔꯤ ꯘꯦꯔꯤ ꯃꯦꯖꯤꯛꯅꯣ ꯑꯗꯨꯝ ꯈꯔꯛꯑꯣ ꯑꯩ ꯃꯤꯝꯁ ꯊꯦꯡꯅꯕꯗꯣ ꯑꯩ ꯅꯤꯡꯁꯤꯡꯉꯦꯕ ꯑꯣ ꯁꯤ ꯒꯥꯔꯤꯁꯦꯃꯤꯁꯦ ꯀꯥꯎ ꯃꯥꯜꯂꯦ ꯍꯥꯏꯅ ꯑꯗꯨ ꯘꯔꯤꯗ ꯑꯗꯨꯝ ꯇꯣꯡꯉꯒ ꯆꯠꯂꯦ ꯈꯪꯗꯕꯗꯨꯕꯨ ꯑꯩꯅꯔꯣ ꯂꯥꯏꯅꯅꯦ
ꯑꯗꯨꯅꯦ ꯃꯥꯅꯦ ꯃꯥꯅꯦ ꯋꯥ ꯍꯥꯏꯅꯕ ꯌꯥꯝ ꯅꯨꯡꯉꯥꯏꯔꯦ ꯅꯣꯏ ꯏꯆꯦꯗ
ꯎꯝ ꯅꯨꯡꯉꯥꯏꯕꯅꯦ ꯑꯩꯉꯣꯟꯗꯒꯤ ꯀꯩꯅꯣ ꯑꯗꯨꯝ
ꯑꯩꯉꯣꯟꯗꯒꯤ ꯐꯤ ꯑꯗꯨꯝ ꯇꯧꯕꯅꯦ ꯃꯥꯗꯤ ꯑꯁ ꯑꯦ ꯃꯇꯥꯡ ꯃꯇꯝꯗꯅꯤꯅꯦ ꯑꯗꯨꯗꯤ
ꯍꯥꯥ
ꯃꯇꯥꯡ ꯃꯇꯝꯅꯅꯦꯕ
ꯃꯇꯥꯡ ꯃꯇꯝ ꯍꯥꯏꯕ ꯅꯪ ꯈꯪꯗꯕ ꯌꯥꯝ ꯂꯩ
ꯑꯁ ꯈꯨꯗꯣꯛꯁꯤꯗꯤ
ꯅꯪ ꯌꯥꯝ ꯐꯦꯡꯖꯕ ꯂꯩꯀꯣ
ꯍꯟꯗꯣꯛꯁꯤꯗꯤ ꯅꯨꯄꯤ ꯐꯥꯗꯣꯛꯑꯒ ꯃꯥꯜꯂꯦ
ꯎꯝ
ꯅꯪꯅ ꯅꯣꯛꯊꯣꯛꯄꯗꯣ ꯅꯨꯄꯤ ꯐꯥꯒꯗꯧꯕ ꯃꯥꯜꯂꯦꯕ ꯐ꯭ꯝꯗꯒ ꯕꯦꯠ ꯔꯣꯜ ꯀꯩꯅꯣ ꯇꯧꯔꯗꯤ ꯄꯛꯆꯒꯅꯤꯕꯨ ꯑꯪ ꯍꯌꯦꯡ ꯑꯗꯨꯝ ꯌꯨꯝꯗ ꯂꯩꯒꯗ꯭ꯔꯣ
ꯌꯥꯝꯂꯒ ꯃꯤꯁ ꯃꯤꯁ ꯃꯤꯁꯀ ꯇꯥꯟꯅꯔꯛꯑꯒ
ꯅꯪꯉꯣꯟꯗ ꯍꯪꯉꯒ ꯅꯪ ꯑꯃꯨꯛ ꯑꯩꯉꯣꯟꯗ ꯀꯩꯅꯣ ꯇꯧꯔꯦ
ꯇꯔꯤꯕꯣ
ꯅꯪ ꯍꯌꯦꯡ ꯌꯨꯝꯗ ꯂꯩꯒꯗ꯭ꯔꯣ ꯍꯥꯏꯕ
ꯂꯩꯒꯅꯤꯅ ꯎꯝ
ꯀꯣꯏꯕ ꯆꯠꯂꯨꯅꯦ
ꯑꯩ ꯎꯝ ꯍꯌꯦꯡ ꯑꯩ ꯑꯃ ꯂꯩꯔꯣꯏ
ꯁꯅꯥꯒꯗꯧꯕ ꯂꯩꯕ꯭ꯔꯣ ꯆꯠꯂꯣ ꯆꯠꯂꯨ ꯊꯦꯡꯅꯔꯝꯗꯕꯁꯨ ꯀꯨꯏꯔꯝꯒꯅꯤ
ꯊꯧꯕꯥꯜ ꯅꯨꯄꯤ ꯎꯅꯕ ꯆꯠꯇꯣꯏꯅꯦ
ꯊꯧꯕꯥꯜꯗ
ꯀꯔꯤꯕ
ꯊꯧꯕꯥꯜꯗ ꯍꯥꯏꯕ꯭ꯔꯣ
ꯍꯣꯏ ꯊꯧꯕꯥꯜꯗ
ꯑꯩ ꯅꯪꯒꯤ ꯅꯨꯄꯤꯗꯨꯕꯨ ꯊꯧꯕꯥꯜꯗ ꯏꯔꯣ ꯍꯥꯥ ꯇꯥꯕ꯭ꯔꯣ ꯍꯣꯏ ꯑ
ꯅꯣꯏ ꯆꯦꯗ ꯍꯤꯡ ꯐꯥꯗꯕꯅꯦ ꯑꯩꯅ
ꯏꯁꯁ ꯅꯇꯦꯛ ꯅꯄꯥꯁꯨ ꯂꯩꯗꯅ
ꯏꯍꯥ ꯇꯥꯗ ꯑꯩꯈꯣꯏꯁꯨꯦ ꯁꯦꯝꯉ ꯃꯤꯅꯤꯅ
ꯎꯝ
ꯃꯤꯗꯤ ꯆꯂ ꯇꯝꯅꯤ ꯅꯣꯛꯅꯤꯡ ꯍꯨꯅꯤꯡꯕ ꯋꯥꯔꯤ ꯌꯥꯝ ꯂꯤꯕꯤꯅ ꯃꯥꯅ ꯉꯁꯥꯏ ꯑꯃ ꯇꯧꯕ ꯌꯥꯝ ꯃꯥꯥꯟꯅ ꯃꯥ ꯈꯪꯅꯕ ꯃꯤ ꯂꯩꯕꯣ ꯑꯩꯈꯣꯏ ꯂꯩꯀꯥꯏꯗ ꯍꯥꯏꯕꯗꯤ ꯃꯥꯅ ꯇꯤꯟꯅꯕꯒꯨꯝꯕ
ꯏꯆꯦ ꯑꯃ ꯂꯩꯔꯤꯗꯨꯗꯤ ꯀꯩꯅꯣ ꯑꯩꯈꯣꯏ ꯎꯝ ꯀꯩꯅꯣꯗ ꯑꯁ ꯇꯥꯗ꯭ꯔꯣ
ꯇꯥꯏ ꯇꯥꯏꯅꯆꯦ ꯑꯃ ꯂꯩ ꯍꯥꯏꯕ
ꯏꯆꯦ ꯑꯃ ꯂꯩꯔꯤꯗꯨꯗꯤ ꯑꯗꯨꯗ ꯑꯩꯈꯣꯏ ꯇꯣꯏꯅ ꯂꯥꯛꯄꯗꯣ ꯑꯕꯨꯛ ꯑꯩꯈꯣꯏꯗ ꯏꯆꯦ ꯑꯃ ꯅꯔꯁ ꯅꯨꯄꯤ ꯑꯃ ꯂꯩꯔꯤꯗꯨꯗꯤ
ꯏꯆꯦꯃꯤ ꯃꯃꯤꯠ ꯂꯥꯎꯕꯗꯨꯔꯣ
ꯑꯥ
ꯎꯝ
ꯃꯥꯒ ꯑꯗꯨꯝ ꯄꯨꯟꯕꯅꯦ
ꯃꯣꯏ ꯂꯦꯡꯒꯥ ꯑꯣꯏꯗꯣꯏꯔꯣ ꯃꯣꯏꯁꯦ
ꯎꯝ ꯑꯩꯈꯣꯏ ꯏꯆꯦꯗꯒꯤ ꯑꯗꯨ ꯅꯍꯔꯁꯇ ꯅꯤꯅꯥ ꯆꯍꯤ ꯍꯜꯂꯦꯗ
ꯐꯩꯏ
ꯍꯣꯏ ꯏꯆꯦ ꯅ ꯃꯥꯜꯂꯣ ꯏꯆꯦ ꯏꯆꯦ ꯀꯧꯕꯅꯦ
ꯎꯝ
ꯎꯝ
ꯌꯥꯝ ꯐꯖꯥ ꯐꯔꯝꯗꯧ ꯃꯥꯜꯂꯦ
ꯍꯥꯥ ꯍꯦꯂꯣ ꯅꯪꯉꯣꯟꯗ ꯅꯪꯉꯣꯟꯗꯒꯤꯔꯥ ꯑꯩꯉꯣꯟꯗꯗꯒꯤꯔ ꯅꯦꯋꯥꯛ ꯅꯨꯡꯉꯥꯏꯇꯦ
ꯍꯥꯝ
ꯅꯪꯅ ꯈꯨꯠ ꯅ ꯆꯥ ꯌꯥꯝ ꯂꯦꯡꯕꯩꯔꯥ ꯈꯪꯗꯦ
ꯏꯔꯣꯏꯅꯤꯡꯉꯤꯗ
ꯍꯥꯎ
ꯏꯔꯣꯏꯅꯤꯡꯉꯤꯕ ꯁꯥꯃꯟꯕ ꯍꯩ ꯃꯍꯤ ꯒ꯭ꯂꯥꯁ ꯑꯃꯒ ꯄꯥꯏꯔꯒ ꯍꯩ ꯃꯍꯤ ꯒ꯭ꯂꯥꯁꯁꯤꯁꯨ ꯀꯩꯅꯣ ꯐꯣꯔꯦꯟ ꯀꯟꯇ꯭ꯔꯤ ꯀꯩꯅꯣ ꯁꯥꯇꯤꯟ ꯃꯥꯟꯕꯒ ꯍꯥꯞꯄꯒ ꯄꯤꯔꯛꯄꯗꯣ ꯒ꯭ꯂꯥꯁꯇꯒ
ꯏꯁ
ꯑꯗꯨꯒꯨꯝꯕꯗꯣ ꯁꯥꯁ ꯋꯥꯔꯤꯗꯣ ꯍꯦꯛꯇ ꯇꯧꯁꯜꯂꯂ ꯂꯣꯏꯔ
ꯑꯩꯈꯣꯏꯗꯗꯤ ꯏꯪꯉꯦ ꯉꯁꯥꯏ ꯅꯣꯡ ꯈꯔ ꯇꯥꯕꯒꯤ
ꯁꯤꯕꯧ ꯋꯥꯔꯤꯔꯤ ꯀꯣꯟꯅ ꯃꯇꯥꯡ ꯆꯥꯕ ꯑꯃꯗ ꯂꯤꯕꯤꯔꯒꯦ ꯇꯧꯕꯗꯣ
ꯅꯨꯡꯁꯤꯍꯔꯣ ꯑꯁ ꯗꯥꯏꯂꯣꯛꯇꯤ ꯐꯖꯅ ꯀꯥꯞꯊꯕꯒꯤ ꯃꯑꯣꯡꯗꯅꯤꯅꯦ ꯇꯥꯏꯌꯦ ꯑꯩꯅ ꯍꯥꯏꯃꯗꯤ ꯇꯥꯗ꯭ꯔꯣ
ꯌꯥꯝ